ꯑꯧ ꯏꯇꯥꯎ ꯀꯩꯗꯧꯔꯤꯅꯣ
ꯍꯜꯂꯣ ꯑꯣ ꯇꯥꯕ꯭ꯔꯣ
ꯇꯥꯏꯌꯦ ꯇꯥꯏꯌꯦ ꯀꯩꯗꯧꯔꯤꯅꯣ
ꯍꯜꯂꯣ ꯍꯜꯂꯣ ꯇꯥꯕ꯭ꯔꯣ
ꯍꯣꯏ ꯇꯥꯏ ꯇꯥꯏꯌꯦ ꯇꯥꯏꯌꯦ ꯅꯪꯗꯤ
ꯑꯣ ꯀꯩꯗꯧꯔꯤꯒꯦ
ꯑꯦ ꯍꯧꯖꯤꯛ ꯆꯠ ꯍꯦꯛ ꯆꯠꯊꯣꯛꯑꯒ ꯂꯩꯌꯦ ꯅꯪꯗꯤ
ꯑꯩꯗꯤ ꯁꯨꯝ ꯂꯩꯗ ꯐꯨꯠꯕꯣ ꯌꯦꯡꯒꯦ ꯇꯧꯕꯅꯦ ꯍꯧꯖꯤꯛ
ꯈꯨꯟꯗꯔꯣ
ꯇꯩꯁꯤꯡ ꯑꯥ
ꯑꯣ ꯀꯔꯤ ꯍꯥꯏꯕ
ꯍꯜꯂꯣ
ꯅꯪ ꯈꯨꯟꯗꯔꯣ ꯅꯦꯠꯋꯥꯛ ꯐꯠꯇ꯭ꯔꯣ
ꯆꯥꯛ ꯍꯧꯖꯤꯛ ꯆꯥꯏꯌꯦ ꯍꯧꯖꯤꯛ ꯁꯣꯏꯕꯨꯝ ꯆꯥꯏꯅꯦ ꯅꯦꯠꯁꯦ ꯅꯨꯡꯉꯥꯏꯇꯕ ꯃꯥꯜꯂꯤ ꯀꯣ ꯍꯣꯏ ꯅꯪꯒꯤꯗꯤ ꯇꯥꯏꯌꯦꯗ ꯅꯦꯠꯁꯦ ꯈꯔ ꯅꯨꯡꯉꯥꯏꯗꯕ ꯃꯥꯜꯂꯦꯅꯦ